ꯍꯂꯣ
ꯑꯥ ꯑꯥ ꯑꯥ ꯑꯥ ꯅꯣꯡꯅꯤꯡꯉꯦ
ꯀꯩꯅꯣ ꯅꯣꯅꯤꯡꯉꯤꯗꯨꯕꯣ ꯃꯤꯁꯇꯔꯕꯤꯟꯒ ꯂꯥꯛꯄ꯭ꯔꯣ ꯅꯣꯏꯗ
ꯌꯥꯝ ꯌꯦꯡꯅꯤꯡꯕ ꯑꯃ ꯂꯥꯛꯄ ꯑꯗꯨꯏꯅꯤꯗ
ꯃꯤꯁꯇꯔꯕꯤꯟ ꯆꯥꯔꯂꯤ ꯆꯞꯄ꯭ꯂꯤꯟꯒꯨꯝꯕ ꯂꯥꯛ ꯄ꯭ꯔꯥꯕ
ꯎꯝ ꯂꯥꯛꯑꯦ ꯑ ꯑꯗꯨꯗꯒꯤ ꯍꯦꯟꯅ ꯌꯦꯡꯅꯤꯡꯕ ꯑꯃ ꯂꯥꯛꯄ
ꯎꯝ ꯀꯩꯗꯧꯔꯤꯅꯣ
ꯏꯁ ꯏꯗꯣꯝꯆꯥꯥ ꯍꯣꯏꯗ ꯂꯩꯌꯦ ꯏꯗꯣꯝ ꯆꯥꯗꯣꯛ ꯃꯁꯥ ꯉꯝꯗꯕꯒꯤꯀꯣ ꯎꯝ ꯑꯩꯈꯣꯏ ꯁꯨꯝ ꯀꯣꯏꯕꯅꯤꯗ ꯑꯩꯈꯣꯏ ꯏꯃꯥ ꯈꯣꯏꯅꯦ ꯑꯗꯨꯒ ꯏꯃꯥꯟꯅꯕꯤ ꯈꯣꯏꯅꯦ ꯈꯣꯏ ꯑꯍꯨꯝ
ꯃꯥꯏꯀꯣ
ꯅꯨꯡꯉꯥꯏꯌꯦ ꯑꯩꯗꯤ ꯑꯃꯨꯛ ꯍꯥꯏꯅꯤꯡꯈ꯭ꯔꯕꯅꯦ ꯍꯣꯔꯦꯟ ꯑꯃꯨꯛ ꯆꯥꯔꯖ ꯀꯥꯒꯅꯤ ꯆꯥꯔꯖ ꯅꯥꯡꯅꯕ ꯀꯥꯗꯣꯏꯅꯦ ꯄꯨꯡ ꯑꯍꯨꯝꯗ ꯄꯨꯡ ꯑꯍꯨꯝ
ꯑꯗꯨꯗꯤ ꯇꯥꯒꯗꯧꯔꯦꯗ ꯄꯨꯡ ꯑꯃ ꯑꯃꯗꯤ ꯇꯥꯗꯧꯔꯦ ꯑꯅꯤ ꯑꯍꯨꯝ
ꯎꯝ
ꯀꯨꯏꯗ꯭ꯔꯦꯅ
ꯀꯩ ꯍꯤꯡꯖꯥꯡ ꯆꯥꯕꯔꯣ ꯅꯪꯗꯤ
ꯎꯝꯁꯤ ꯁꯧꯒꯔꯤꯅꯦ ꯑꯂꯨꯅꯦ ꯕꯂꯦꯟꯗ꯭ꯔꯤꯅꯦ ꯈꯥꯃꯦꯟ ꯈꯝ ꯈꯥꯃꯦꯟ ꯀꯥꯡꯉꯧꯅꯦ ꯑꯗꯨꯒ ꯊꯥꯡꯖꯤꯡ ꯑꯃꯦꯠꯄꯅꯦ
ꯎꯝ
ꯑꯆꯥꯔꯅꯦ
ꯎꯝ
ꯃꯊꯦꯜ ꯌꯥꯝꯃꯦ ꯉꯁꯤ
ꯑꯁ ꯀꯥꯏꯗꯒꯤ ꯃꯊꯦꯜ ꯃꯌꯥꯝꯅꯣ ꯍꯥꯏꯕ
ꯊꯣꯡꯉꯅꯤ ꯀꯅꯣ
ꯅꯪ ꯊꯣꯡꯔꯤꯕ
ꯑꯩ ꯅꯠꯇꯦ ꯏꯌꯥꯝꯕꯅꯥ
ꯑꯗꯨꯅꯦ ꯅꯪ ꯊꯣꯡꯔꯝꯗꯧ ꯃꯥꯟꯗꯦꯕ ꯌꯥꯝ ꯇꯟꯕꯩ ꯅꯪꯗꯤ
ꯑꯁ ꯑꯁ ꯑꯁ ꯑꯁ ꯑꯁ ꯇꯜꯂꯦꯍꯦ
ꯑꯗꯨꯒ ꯎꯝ ꯏꯌꯥꯝꯕꯗꯣ ꯀꯩꯅꯣ ꯑꯣꯏꯌꯦ ꯄꯣꯛꯃꯤꯟꯅꯕ ꯅꯠꯇꯦ ꯁꯒꯣꯜꯕꯟꯗꯒꯤ ꯉꯔꯥꯡ ꯂꯥꯛꯄ ꯑꯁꯣꯝ ꯃꯣꯏꯗ ꯆꯪꯕ ꯌꯥꯗꯦꯅ ꯑꯩꯈꯣꯏꯗ ꯂꯦꯛꯏꯕꯀꯣ
ꯎꯝ
ꯑꯌꯨꯛ ꯉꯟꯇꯥ ꯍꯧꯒꯠꯂ ꯃꯥꯅ ꯊꯣꯡꯕꯤꯔꯒ ꯆꯥꯃꯤꯟꯅꯔꯦ ꯑꯗꯨꯒ ꯃꯥ ꯍꯟꯒꯔꯦ
ꯑꯦ ꯅꯣꯏꯔꯣꯝꯗ ꯅꯣꯡ ꯆꯨꯗꯕ꯭ꯔꯥ
ꯆꯨ ꯆꯨꯔꯝꯕꯅꯦ ꯍꯧꯖꯤꯛꯄꯨꯗꯤ ꯆꯨꯗꯦ ꯅꯣꯡꯗꯤ ꯃꯪꯉꯦ ꯅꯣꯏ ꯅꯣꯏꯗꯁꯨ ꯑ
ꯎꯝ ꯑꯗꯨꯃꯥꯏ ꯂꯩꯌꯦ ꯅꯣꯡ ꯃꯥꯡꯉꯦꯕ
ꯑꯗꯨꯅꯦ ꯑꯗꯨꯅ ꯅꯨꯡꯉꯥꯏꯗꯧꯔꯤ ꯅꯨꯡꯉꯥꯏꯕ ꯈ꯭ꯋꯥꯏꯗ ꯅꯨꯡꯉꯥꯏꯕꯁꯦ ꯁꯤꯒꯤ ꯋꯦꯗꯔꯅꯦ
ꯏꯁ ꯏꯁ ꯏꯁ ꯀꯃꯥꯏꯅꯅꯣ ꯍꯥꯏꯁꯦ
ꯅꯨꯡꯁꯥꯁꯨ ꯊꯣꯛꯇꯕ ꯑꯗꯨꯒ ꯅꯣꯡꯁꯨ ꯆꯨꯗꯕ ꯁꯥꯁꯨ ꯁꯥꯗꯦ ꯅꯨꯡꯉꯥꯏꯗꯅ ꯁꯤꯅ
ꯑꯣ ꯑꯗꯨꯅꯦ ꯑꯩꯈꯣꯏ ꯏꯪꯈꯣꯜ ꯆꯠꯄ ꯀꯥꯟꯗꯀꯣ ꯑꯁꯤꯋꯦ ꯑꯁꯤꯒꯤ ꯋꯦꯗꯔ ꯁꯦ ꯌꯥꯝ ꯄꯥꯝꯕꯅꯦꯕ ꯍꯥꯗꯤ ꯅꯣꯡꯁꯨ ꯆꯨꯗꯕ ꯅꯨꯡꯁꯥꯁꯨ ꯁꯥꯗꯕ ꯑꯈꯣꯟ ꯆꯠꯄꯗ ꯅꯨꯡꯁꯥ ꯁꯥꯔꯗꯤ ꯋꯥꯏꯗꯅ ꯌꯥꯝ ꯁꯥꯃꯜꯂꯦꯗꯤ ꯇꯟꯕꯅꯦꯕ
ꯑꯗꯨꯏꯅꯦ ꯑꯩꯅ ꯄꯥꯝꯃꯤꯁꯦ ꯑꯗꯨꯒꯤꯅꯦ ꯑꯩꯅ ꯄꯥꯝꯃꯦ ꯍꯥꯏꯔꯤꯗꯣ
ꯎꯝ ꯑꯗꯨꯒꯤꯅꯦ ꯍꯅꯨꯕ ꯋꯦꯗꯔ ꯍꯥꯏꯕꯗꯣ
ꯀꯅ ꯀꯅꯥꯅ ꯍꯅꯨꯕ ꯍꯥꯏꯁꯦ ꯀꯃꯥꯏꯅꯅꯣ ꯀꯩ ꯍꯅꯨꯕ ꯀꯩ ꯃꯇꯥꯡ ꯀꯔꯤꯒꯤ ꯄꯜꯂꯤꯅꯣꯕ ꯍꯟꯅꯨꯕꯕꯨ
ꯈꯪꯗꯕ ꯍꯥꯏꯁꯦ ꯅꯪ ꯄꯥꯝꯃꯤ ꯍꯥꯏꯕꯒꯤ ꯍꯥꯏꯕꯤꯕꯅꯦ ꯀꯩꯅꯣ
ꯑꯗꯨ ꯀꯔꯤ ꯀꯩꯅꯣꯕ ꯍꯟꯅꯨꯕ ꯑꯩ ꯈꯪꯗꯦ ꯃꯥꯒꯤ ꯀꯔꯤꯒꯤ ꯍꯟꯅꯨꯕ ꯀꯧ ꯕꯅꯣꯕ
ꯑꯁ ꯀꯧꯅꯤꯡꯕꯩ ꯀꯧꯕꯅꯤꯃꯤ ꯀꯔꯤꯔꯣ
ꯑ ꯑꯗꯨꯗꯤ ꯍꯟꯅꯨꯕꯤ ꯑꯩꯗꯤ ꯍꯟꯅꯨꯕꯤ ꯍꯥꯏꯅꯤ
ꯀꯥꯏꯗꯦ ꯀꯥꯏꯗꯦ
ꯍꯅꯨꯕꯤ ꯅꯪꯒꯤꯁꯦ ꯅ ꯀꯩꯅꯣ ꯅꯪꯒꯤꯁꯦ ꯎꯁꯤꯠꯇꯕ ꯃ ꯌꯥꯎꯋꯦꯅꯦ
ꯑꯦ ꯑꯦ ꯀꯔꯝ ꯀꯔꯝꯕꯅꯣ ꯍꯥꯏꯁꯦ
ꯍꯣꯏ ꯍꯅꯨꯕ ꯋꯦꯗꯔ ꯒꯥꯏꯅ
ꯁꯤꯁ ꯑꯩꯗꯤ ꯁꯨꯝ ꯎꯕꯒꯤ ꯍꯥꯏꯕꯅꯤ
ꯏꯁ ꯌꯥꯝ ꯈꯪꯉꯦꯀꯣ ꯃꯤꯗꯤ
ꯅꯪꯁꯨ ꯄꯥꯝꯃꯤ ꯍꯥꯏꯕꯗꯨꯗ
ꯎꯝ ꯄꯥꯝꯃꯦ ꯎꯅꯁꯤꯔꯣ ꯁꯤꯒꯤ ꯋꯦꯗꯔꯁꯤꯗ
ꯆꯩ ꯅꯤꯔꯤꯔꯣ ꯅꯪꯁꯦ ꯈꯣꯝꯄꯥꯛ ꯆꯥꯒꯔꯣ ꯍꯥ
ꯁꯤꯒꯤ ꯋꯦꯗꯔꯁꯤꯗ ꯎꯅꯁꯤꯔꯕ ꯅꯨꯡꯉꯥꯏꯗꯧꯔꯦ ꯁ ꯍꯥ ꯁꯥꯁꯨ ꯁꯥꯗꯦ ꯅꯠꯇ꯭ꯔꯥ ꯁꯥꯔꯗꯤ ꯍꯨꯃꯥꯡꯒ ꯊꯣꯛꯑꯒ ꯀꯩꯅꯣ ꯇꯧꯔꯦꯅꯤꯗꯅ ꯎꯟꯅꯕꯒꯥꯟꯗ ꯍꯨꯃꯥꯡ ꯊꯣꯛꯑ ꯗꯤ ꯃꯤꯗꯤ ꯃꯅꯝ ꯅꯝꯊꯤꯕ ꯁꯨꯃꯥꯏꯟ ꯇꯧꯋꯤꯗꯅ
ꯎꯝ
ꯏꯪꯁꯨ ꯏꯪꯗꯦ ꯏꯪꯃꯜꯂꯁꯨ ꯅꯨꯡꯉꯥꯏꯔꯣꯏꯕ ꯔꯣꯃꯥꯟꯇꯤꯛ ꯑꯃ ꯑꯣꯏꯔꯛꯀꯅꯦꯕ
ꯎꯝ
ꯅꯠꯇ꯭ꯔꯥ
ꯎꯝ
ꯀꯩꯖꯥꯡ ꯆꯥꯔꯒꯦ ꯅꯪ
ꯑꯥ ꯉꯁꯤ ꯑꯌꯨꯛꯇꯣ ꯍꯋꯥꯏꯁꯨ ꯍꯋꯥꯏ ꯊꯣꯡꯕꯁꯨ ꯆꯥꯏꯌꯦ ꯑꯗꯨꯒ ꯑꯣꯛꯁꯥꯁꯨ ꯈꯔ ꯆꯥꯏꯌꯦ ꯉꯔꯥꯡꯒꯤ ꯂꯩꯕꯩ
ꯑꯁ ꯍꯦꯟꯖꯥꯡꯗꯤ ꯃꯤꯗꯤ ꯋꯥꯠꯇꯦꯀꯣ ꯑꯍꯥꯎꯕꯁꯦ ꯅꯨꯡꯇꯤꯒꯤ ꯆꯥꯏ ꯍꯥꯏꯁꯤꯅꯦ
ꯍꯤꯍꯤ ꯑꯥ ꯈꯖꯤꯛ ꯈꯖꯤꯛꯇꯅꯦ ꯑꯩꯈꯣꯏꯅ ꯆꯥꯕꯗꯤ
ꯑꯥ ꯈꯖꯤꯛ ꯍꯣꯏ ꯍꯣꯏ ꯑꯗꯨꯅꯦ ꯈꯖꯤꯛ ꯈꯖꯤꯛ ꯆꯥꯒ ꯗꯕꯅꯦ
ꯑꯗꯨꯅꯤ ꯑꯍꯥꯎꯕꯗꯨꯕꯨ ꯃꯤꯌꯥꯝ ꯃꯤꯌꯥꯝ ꯆꯥꯁꯤꯜꯂꯒ ꯀꯔꯤ ꯀꯅꯥꯗꯣꯏꯅꯣ ꯑꯍꯥꯎꯕꯗꯣ ꯈꯔ ꯈꯔ ꯑꯗꯨꯝ ꯆꯥꯔꯗꯤ ꯐꯔꯦꯗꯅ
ꯍꯣꯏ
ꯏꯟꯖꯥꯡ ꯑꯍꯥꯎꯕ ꯌꯥꯎꯔꯗꯤ ꯆꯥꯛ ꯑꯗꯨꯝ ꯆꯥꯡꯕꯅꯦꯕ
ꯌꯥꯝꯗ꯭ꯔꯒꯁꯨ ꯄꯤꯁ ꯑꯅꯤ ꯑꯍꯨꯝ ꯑꯣꯏꯔꯒꯗꯤꯀꯣ
ꯎꯝ ꯃꯥꯅꯦ
ꯑꯁ ꯅꯣꯏꯁꯨ ꯃꯑꯣꯡꯗꯤ ꯈꯪꯉꯦ ꯍꯥꯍꯥ
ꯈꯪꯗ꯭ꯔꯗꯤ ꯀꯩꯅꯣ ꯂꯣꯏ ꯈꯪꯕꯅꯤꯍꯦ
ꯆꯥꯛ ꯍꯟꯗꯅꯕ ꯐꯣꯔꯃꯨꯂꯥꯗꯤ ꯈꯪꯉꯦꯕ
ꯎꯝ
ꯑꯩꯁ ꯇꯨꯝꯅꯤꯡꯈ꯭ꯔꯦ ꯑꯃꯨꯛ ꯆꯥꯛ ꯆꯥꯔꯨꯕꯒꯤ
ꯑꯍꯥꯎꯕ ꯆꯥꯏ ꯍꯥꯏꯅ ꯆꯥꯛ ꯃꯌꯥꯝ ꯌꯥꯝ ꯆꯥꯁꯤꯂꯒ ꯀꯔꯤ ꯀꯥꯟꯅꯗꯣꯏꯅꯣ ꯊꯤ ꯌꯥꯝꯅꯕ
ꯇꯥꯅꯤꯡꯗꯦꯒꯣ ꯑꯗꯨꯒ ꯐꯠꯇꯕ ꯋꯥꯗꯣ ꯉꯥꯡꯒꯅꯨ
ꯀꯩꯅꯣ ꯅꯣꯏ ꯉꯥꯎꯔꯕ ꯈꯪꯗꯦ
ꯀꯌꯥ ꯏꯅꯥꯎ ꯅꯨꯨꯄꯥꯅ ꯀꯩꯅꯣꯝꯃ ꯊꯣꯡꯕ ꯑꯗꯥꯒꯤ ꯆꯥꯁꯦ ꯍꯥꯏꯕꯅꯤꯗ ꯍꯥꯍꯥ ꯑꯩ ꯅꯥꯎꯗꯤ ꯍꯧꯖꯤꯛ ꯁꯪꯗ꯭ꯔꯤ ꯍꯥꯏꯕ ꯑꯩꯅ ꯍꯧꯖꯤꯛ ꯃꯇꯝ ꯁꯪꯗꯦ ꯍꯥꯏꯕ
ꯀꯔꯤ ꯆꯥꯁꯦꯕ ꯀꯔꯤꯅꯣꯕ
ꯃꯦꯒꯤ ꯊꯣꯡꯕ
ꯃꯦꯒꯤ ꯍꯛꯆꯥꯡꯗ ꯌꯥꯝ ꯀꯥꯟꯅꯗꯕꯅꯦ ꯁꯣꯛꯄꯅꯦ ꯆꯥꯔꯨꯅꯣ
ꯑꯁ ꯃꯤꯗꯤꯀꯣ ꯆꯥꯛ ꯆꯥꯅꯤꯡꯗꯕꯩ ꯃꯤꯒꯤ ꯊꯣꯡꯔꯒ ꯆꯥꯕꯁ ꯂꯩꯕꯅꯦ
ꯑꯗꯥ ꯃꯣꯏꯒꯤ ꯄꯨꯟꯁꯤꯗꯣ ꯁꯥꯡꯉꯣꯏꯌꯦ ꯇꯦꯟꯗꯣꯏꯅꯤ ꯃꯣꯏ ꯄꯨꯟꯁꯤꯗꯣ ꯎꯝꯍꯤꯍꯤ
ꯏꯁ ꯌꯥꯝ ꯈꯪꯉꯤꯀꯣ ꯈꯪꯕꯤꯁꯥꯅꯥ
ꯏꯁ ꯈꯪꯕꯤꯁꯥꯅꯥ ꯀꯥꯏꯅ ꯈꯪꯕꯩꯅꯦ ꯀꯔꯤꯅꯣ ꯈꯪ ꯈꯪꯗ꯭ꯔꯤꯉꯩꯗ ꯄꯪꯉꯥꯡ ꯉꯥꯡꯒꯗ꯭ꯔꯥ
ꯎꯝ ꯎꯝ
ꯑꯃꯨꯛ ꯍꯥꯏꯔꯒꯗꯤ ꯍꯅꯨꯕ ꯑꯃꯨꯛ ꯀꯧꯔꯒꯅꯤ ꯑꯃꯨꯛ ꯍꯥꯏꯔꯔ ꯈꯪꯕꯤꯁꯥꯅ ꯑꯃꯨꯛ ꯍꯥꯏꯔꯒꯅ ꯖꯥꯖꯥ ꯃꯌꯥꯝ ꯍꯥꯏꯔꯛꯀꯅꯤ ꯃꯨꯛ
ꯃꯤꯃꯤꯒꯨꯝꯕ ꯖꯦ ꯑꯩꯈꯣꯏꯗꯤ ꯑꯗꯨꯝ ꯆꯥꯌꯦꯗ ꯁꯤꯡꯖꯨ ꯆꯥꯕꯗꯣ ꯍꯧꯕꯅꯤꯅ
ꯁꯤꯡꯖꯨꯗꯗꯤ ꯍꯣꯏ ꯍꯥꯎꯗꯤ ꯍꯥꯎꯕꯅꯦ ꯌꯥꯝꯃꯜꯂꯕꯁꯨ ꯅꯨꯡꯉꯥꯏꯇꯕꯅꯤ ꯍꯥꯎꯇꯕꯅꯤ
ꯎꯝ ꯃꯤ ꯑꯗꯨꯝ ꯆꯥꯕꯁꯤ ꯍꯛꯆꯥꯡꯗ ꯁꯣꯛꯄꯗꯤ ꯃꯥꯜꯂꯤꯀꯣ
ꯁꯣꯛꯄꯅꯦ
ꯎꯝ ꯑꯩꯗꯤ ꯆꯥꯃꯟꯕꯒꯤ ꯌꯥꯗ꯭ꯔꯦꯕ ꯅꯍꯥꯟꯗꯤ ꯆꯥꯗꯕ꯭ꯔꯣ ꯍꯩꯁꯦ
ꯆꯥꯕꯨꯗꯤ ꯆꯥꯏ ꯌꯥꯝꯅꯗꯤ ꯆꯥꯗꯦ ꯁꯤꯡꯖꯨꯗ ꯑꯗꯨꯒ ꯏꯅꯥꯎꯅ ꯏꯅꯥꯎꯁꯤꯡꯅ ꯊꯣꯡꯕ ꯃꯦꯒꯤ ꯊꯣꯡꯕ ꯃꯇꯝ ꯂꯩꯇꯅ ꯑꯗꯨꯒꯨꯝꯕ ꯀꯥꯟꯗꯗꯤ ꯃꯔꯛ ꯃꯔꯛ ꯌꯥꯝ ꯌꯥꯝꯅ ꯑꯩꯒꯤ ꯑꯣꯏꯅꯗꯤ ꯂꯧ ꯂꯩꯔꯒ ꯆꯥꯗꯦꯗ
ꯎꯝ
ꯑꯆꯥꯄꯣꯠꯁꯦ ꯀꯌꯥꯝ ꯆꯥꯉꯟꯗꯦ
ꯁꯤꯡꯖꯨ ꯁꯦꯝꯕꯤꯔꯗꯤ ꯑꯗꯨꯝ ꯆꯥꯒꯤꯅꯤꯗ ꯅꯪꯁꯨ
ꯁꯤꯖꯨꯕꯨꯗꯤ ꯍꯣꯏ ꯍꯥ ꯁꯤꯖꯨꯕꯨꯗꯤ ꯍꯣꯏ ꯆꯥꯗꯤ ꯆꯥꯏ
ꯎꯝ
ꯑꯩꯒꯤ ꯑꯣꯏꯅꯗꯤ ꯂꯩꯗꯦꯕ ꯑꯩꯗꯤ ꯃꯔꯝꯗꯣ ꯃꯔꯝꯗꯣ ꯑꯩꯗꯤ ꯑꯉꯥꯡ ꯑꯣꯏꯔꯤꯉꯩꯗ ꯑꯆꯥꯄꯣꯠ ꯀꯌꯥꯝ ꯆꯥꯔꯛꯇꯦꯕꯀꯣ ꯑꯆꯥꯄꯣꯠ ꯑꯣꯏꯔꯤꯉꯩꯗ ꯑꯆꯥꯄꯣꯠ ꯑꯆꯥꯄꯣꯠꯁꯦ ꯀꯌꯥꯝ ꯆꯥꯡꯉꯟꯗꯦꯕ ꯑꯩ
ꯑꯁꯦꯡꯒꯤꯔꯣ ꯍꯥꯏꯁꯦ
ꯍꯣꯏ ꯃꯔꯝꯗꯣ ꯑꯩ ꯑꯉꯥꯡ ꯑꯉꯥꯡ ꯑꯣꯏꯔꯤꯉꯩꯗꯗꯤ ꯑꯩ ꯑꯆꯥꯄꯣꯠ ꯀꯌꯥꯝ ꯂꯧꯔꯒ ꯂꯩꯔꯒ ꯆꯥꯗꯦꯕꯀꯣ ꯍꯥꯏꯗꯤ ꯂꯩꯅꯕ ꯄꯩꯁꯥ ꯂꯩꯇꯕꯒꯤ ꯑꯈꯣꯏꯗꯤ ꯂꯥꯏꯔꯕꯗꯒꯤ ꯍꯧꯕꯅꯤꯅꯒꯣ
ꯇꯅꯤꯡꯗꯦꯗ ꯂꯥꯏꯔꯕ ꯂꯥꯏꯔꯕ
ꯑꯗꯨꯒꯨꯝꯕ ꯑꯩꯈꯣꯏꯗꯤ ꯄꯨꯟꯁꯤꯗ ꯐꯪꯖꯗꯦ ꯑꯆꯥꯄꯣꯠ ꯆꯥꯕ ꯄꯨꯟꯁꯤꯗꯣ
ꯎꯝ ꯂꯥꯏꯗꯕ ꯃꯆꯥꯕꯨ ꯀꯅꯥ ꯂꯩꯕ꯭ꯔꯣ ꯂꯥꯏꯔꯕ ꯉꯥꯛꯇꯅꯤꯅꯦ
ꯑꯗꯨꯅꯦ ꯂꯥꯏꯔꯕꯖꯨ ꯃꯤꯗꯤ ꯆꯥꯅꯕ ꯑꯗꯨꯝ ꯂꯩꯗꯅ ꯑꯗꯨꯒꯨꯝꯕ ꯑꯩꯈꯣꯏꯗꯤ ꯑꯗꯨꯒꯨꯝꯕ ꯂꯩꯇꯦ
ꯑꯗꯨꯒꯤꯅꯦ ꯑꯃꯔꯣꯝꯗꯗꯤ ꯍꯣꯏ ꯐꯩꯌꯦ ꯑꯃꯔꯣꯝ ꯑꯗꯨꯅ ꯏꯀꯥꯏꯕꯁꯨꯨꯝ ꯌꯥꯎꯕ ꯑꯆꯥꯄꯣꯠꯁꯦ ꯆꯥꯗꯕꯤꯗ ꯂꯩꯗꯅ
ꯎꯝ
ꯑꯗꯒꯤ ꯑꯆꯥꯄꯣꯠꯁꯦ ꯀꯌꯥꯝ ꯆꯥ ꯑꯩ ꯆꯥꯕꯗꯤ ꯆꯥꯛ ꯀꯣ ꯆꯥꯛꯇꯗꯤ ꯍꯟꯗ꯭ꯔꯦ ꯄ꯭ꯂꯦꯠ ꯑꯅꯤꯗꯒꯤ
ꯎꯝ ꯑꯩꯗꯤ ꯑꯆꯥꯄꯣꯠꯗ ꯑꯩꯅ ꯄꯥꯝꯕ ꯍꯥꯏꯁꯦ ꯑ ꯆꯣꯀ꯭ꯂꯦꯠꯀꯨꯝꯕ ꯀꯦꯛꯒꯨꯝꯕ ꯀꯨꯝꯕꯗ ꯄꯥꯃꯦꯕꯥ
ꯎ ꯄꯥꯃ ꯂꯧ ꯂꯧ ꯂꯧ
ꯎꯝ ꯂꯧꯕꯤꯑꯣ
ꯄꯩꯁꯥ ꯄꯣꯔꯣꯛꯑ ꯂꯧꯕꯤꯒꯦ ꯑꯦꯀꯥꯎꯟ ꯑꯦꯀꯥꯎꯟꯗ ꯄꯩꯁꯥ ꯊꯥꯔꯣ ꯂꯧꯕꯤꯒꯦ
ꯎꯝ ꯎꯝ
ꯅꯇ꯭ꯔꯣ
ꯅꯪꯒꯤ ꯂꯩꯔꯕꯗꯨ
ꯂꯩꯇꯦ ꯂꯩꯇꯦ ꯄꯩꯁꯥꯒ ꯄꯥꯏꯖꯗꯦ ꯈꯣꯏ
ꯌꯥꯝꯂꯤꯄ ꯃꯥꯜꯂꯦ
ꯇꯅꯤꯡꯗꯤꯒꯣ
ꯑꯗꯨꯅꯦ ꯃꯤꯅ ꯍꯥꯏꯕꯁꯤ ꯆꯨꯝꯕ ꯆꯠꯅꯦꯕ
ꯎꯝ ꯍꯅꯨꯕ ꯁꯤꯡꯁꯦ ꯑꯗꯨꯝ ꯂꯤꯛꯑꯦ ꯍꯥꯏꯕꯕꯁꯤꯦ ꯆꯨꯝꯕ ꯆꯠꯅꯤ ꯏꯅꯥ ꯈꯨꯨꯟꯕ ꯃꯤꯁꯨ ꯂꯤꯛꯑ ꯑꯦ ꯍꯥꯢ ꯌꯦ
ꯂꯤꯛꯄ ꯍꯥꯏꯔꯒ ꯑꯩꯈꯣꯏ ꯂꯦꯛꯅꯤꯡꯉꯥꯏ ꯀꯥꯏ ꯀꯥꯏꯗ ꯂꯦꯛꯇꯣꯏꯅꯣ ꯄꯩꯁꯥ ꯂꯩꯗꯕꯗꯣ ꯀꯥꯏꯗꯅꯣ ꯄꯩꯁꯥ ꯈꯔ ꯈꯔ ꯂꯩ ꯄꯩꯁꯥ ꯈꯔ ꯂꯩꯕꯗꯨꯁꯨ ꯀꯩꯅꯣ ꯂꯣꯏ ꯊꯤꯡꯈ꯭ꯔꯦ ꯍꯤꯗꯥꯛ ꯊꯛꯆꯤꯟꯈ꯭ꯔꯦ ꯑꯦꯝ ꯕꯦꯟꯗꯔꯒ ꯊꯛꯑꯒ ꯀꯩꯅꯣ ꯖꯖ ꯑꯩꯈꯣꯏꯗꯣ ꯕꯥꯔꯗ ꯆꯪꯉꯒ ꯑꯩꯈꯣꯏ ꯗꯥꯟꯁ ꯇꯧꯋꯦꯕ ꯀꯣ ꯑꯗꯨꯒꯤ
ꯑꯣꯏꯗꯕ ꯉꯥꯛꯇ
ꯑꯗꯨꯒꯤ ꯂꯣꯏ ꯄꯩꯁꯥ ꯃꯥꯡ ꯃꯥꯡꯈ꯭ꯔꯦ ꯑꯗꯨꯅ ꯉꯔꯥꯡ ꯅꯍꯥꯟ ꯅ ꯃꯥꯡ ꯈꯔꯦ ꯃꯥꯡꯈ꯭ꯔꯦ ꯂꯩꯇ꯭ꯔꯦ ꯉꯁꯤꯒꯤ ꯈꯔꯗꯤ ꯂꯩ ꯉꯁꯤ ꯈꯗ꯭ꯔꯥꯒꯤ ꯍꯣꯔꯦꯟꯅ ꯀꯥꯏꯗ ꯗꯥꯟꯁ ꯇꯧꯔꯨꯁꯤꯔꯥ ꯈꯪꯗꯦ
ꯀꯅꯥꯒ ꯇꯧꯗꯣꯏꯕ
ꯈꯪꯅꯦ ꯃꯤ ꯃꯤꯗꯤ ꯋꯥꯇꯦꯗ ꯅꯨꯄꯥꯔ ꯅꯨꯄꯤꯔ ꯂꯣꯏ ꯏꯟꯖꯣꯏ ꯇꯧꯕ ꯍꯥꯏꯗ ꯏꯁꯩꯒ ꯊꯥꯔꯒꯅꯦ ꯗꯥꯟꯁ ꯇꯧꯕꯗ ꯑꯩꯗꯤ ꯑꯗꯨ ꯌꯥꯝ ꯄꯥꯝꯃꯦꯕꯀꯣ